ꯍꯜꯂꯣ
ꯑ ꯇꯥ ꯇꯥꯔꯕ
ꯇꯥꯔꯦ ꯇꯥꯔꯦ ꯇꯥꯔꯕ ꯑꯩ ꯉꯥꯡꯕꯁꯨ
ꯑꯥ ꯇꯥꯔꯦ ꯀꯩꯗꯧꯔꯝꯃꯤꯅꯣ
ꯐꯝꯃꯝꯕꯅꯤꯗ
ꯎꯝ ꯀꯩ ꯏꯟꯁꯥꯡ ꯆꯥꯔꯒꯦ ꯉꯁꯤꯗꯤ
ꯍꯋꯥꯏꯒ ꯀꯥꯡꯉꯧ ꯀꯩꯒꯥ ꯇꯧꯔ ꯆꯥꯔꯦ ꯅꯪꯗꯤ
ꯍꯥꯎꯕꯅꯤꯅꯦ ꯑꯗꯨꯝ
ꯍꯣꯏ ꯍꯥꯎꯋꯦ ꯅꯪꯗꯤ ꯀꯩ ꯆꯥꯔꯒꯦ
ꯑꯩꯗꯤ ꯉꯁꯤ ꯎꯇꯤ ꯆꯥꯏꯌꯦ
ꯑꯁ ꯑꯗꯨꯗꯤ ꯑꯔꯩꯒꯩ ꯇꯨꯝꯁꯤꯟ ꯌꯥꯔꯤ ꯀꯩꯅꯣ
ꯇꯨꯝꯃꯨꯔꯕꯅꯦ ꯍꯧꯒꯠꯂꯛꯏꯅꯦ
ꯑꯣ
ꯍꯧꯖꯤꯛꯀꯥꯟꯁꯤꯕꯨ ꯀꯃꯥꯏ ꯀꯃꯥꯏꯅ ꯇꯧꯔꯤꯒꯦ
ꯍꯧꯖꯤꯛꯀꯥꯟꯁꯦ ꯑꯗꯨꯝ ꯄꯪꯂꯩ ꯂꯩꯔꯤ ꯀꯩꯗꯧꯔꯨꯅꯤ
ꯎꯝ
ꯇꯧ ꯑꯃꯨꯛ ꯂꯣꯏꯁꯟ ꯇꯧꯔꯒ
ꯎꯝ ꯃꯥꯅꯤ ꯃꯇꯝꯗꯤ ꯈꯪꯍꯧꯗꯕꯅꯦ
ꯍꯧꯗꯦꯗ ꯑꯗꯨꯝ ꯂꯣꯏꯁꯤꯟꯈꯤꯅꯤ ꯀꯩꯅꯣ
ꯍꯣꯏ ꯁꯥꯗ꯭ꯔꯣ ꯉꯁꯤꯗꯤ
ꯁꯥꯏ ꯁꯥꯏ
ꯅꯍꯥꯟꯈꯩꯅ ꯅꯣꯡ ꯆꯨꯏ ꯍꯥꯏꯕ ꯑꯗꯨꯒ ꯉꯁꯤꯅꯨ ꯅꯨꯡꯁꯥ ꯈꯪ ꯁꯥꯁꯥꯔꯤ
ꯀꯩꯝꯥꯏꯅ ꯇꯥꯔꯦ ꯐꯤ ꯁꯨꯕ ꯈꯣꯠꯄꯒ ꯑꯝꯇ ꯊꯅ ꯐꯥꯎꯗ ꯀꯪꯗ꯭ꯔꯦ ꯀꯅ
ꯎꯝ ꯀꯥꯡ ꯅꯛꯁꯜꯂꯦ ꯀꯥꯡꯒ ꯀꯣꯏ ꯆꯠꯂꯣꯏꯗ꯭ꯔꯣ
ꯀꯥꯡꯗꯤ ꯈꯪꯗꯦꯅꯦ ꯀꯥꯡꯁꯦ ꯒ꯭ꯌꯥꯟ ꯇꯥꯗꯦ
ꯀꯥꯡ ꯌꯥꯎꯔꯛꯇ꯭ꯔꯣ ꯑꯃꯐꯥꯎ
ꯌꯥꯎꯕꯨꯗꯤ ꯌꯥꯎꯏ ꯑꯗꯣ ꯍꯟꯗꯛꯇꯤ ꯒ꯭ꯌꯥꯟ ꯇꯥꯗꯦ
ꯎꯝ
ꯅꯣꯏꯗꯢꯗꯤ ꯅꯨꯡꯁꯤꯠ ꯁꯤꯠꯄꯤ ꯈꯣꯠꯄꯤꯒꯦ ꯇꯧꯗꯣꯏ꯭ꯔꯣ
ꯇꯧꯋꯦ ꯑꯩꯈꯣꯏ ꯁꯤꯗꯗꯤ ꯅꯨꯡꯁꯤꯠ ꯁꯤꯠꯂꯒꯅ ꯑꯃꯨꯛ ꯀꯟꯅꯥ ꯁꯤꯠꯂꯦ
ꯎꯝ
ꯑꯗꯨꯝ ꯎ ꯋꯥ ꯀꯌꯥꯝ ꯍꯧꯕꯗꯣ
ꯎꯝ
ꯑꯗꯨꯗꯨꯒꯤ
ꯍꯪꯖꯤꯠ ꯂꯥꯡꯕ ꯗꯤ ꯅꯅꯨꯡꯉꯥꯏꯕꯤꯅꯤꯒꯅꯣ
ꯎꯝ ꯅꯨꯡꯉꯥꯏ
ꯐꯨꯠꯕꯣꯜꯗꯤ ꯌꯦꯡꯗ꯭ꯔꯣ ꯍꯧꯖꯤꯛꯒꯥꯟ
ꯑꯩꯗꯤ ꯐꯨꯠꯕꯣꯜ ꯌꯦꯡꯗꯦ
ꯀꯩꯅꯣ ꯍꯥꯏꯁꯤꯕꯣ ꯈꯔ ꯈꯔ ꯌꯦꯡꯕ ꯌꯥꯗ꯭ꯔꯣ ꯒ꯭ꯌꯥꯟ ꯇꯥꯅꯕ
ꯌꯦꯡꯗꯦ ꯀꯩꯅꯣ ꯇꯧꯗꯦ ꯍꯥꯏꯕ ꯌꯦꯡꯐꯝꯗꯣ ꯅꯥꯇꯩ ꯆꯥꯗꯦ ꯍꯥꯏꯕ ꯍꯥꯏꯗꯤ ꯐꯣꯟꯗ ꯌꯦꯡꯕꯗꯁꯨ ꯌꯥꯗꯦꯕ ꯌꯦꯡꯗꯣꯏ ꯃꯐꯝꯁꯦ ꯑꯗꯒꯤ ꯀꯩꯅꯣ ꯇꯧꯗ꯭ꯔꯦ ꯍꯧꯖꯤꯛ ꯑꯩꯈꯣꯏ ꯑꯥꯏ ꯑꯦꯁ ꯇꯤ ꯚꯤ ꯀꯩ ꯁꯨꯝ ꯑꯗꯨꯝꯕꯗꯣ ꯇꯤꯚꯤꯒꯤ ꯀꯩꯅꯣꯗꯣ ꯑꯝꯇ ꯌꯥꯗꯦꯕ ꯑꯗꯨꯒꯤ ꯑꯗꯣ ꯐꯣꯟꯗ ꯌꯦꯡꯗꯧꯁꯨ ꯐꯣꯟꯁꯨ ꯑꯃꯨꯛ ꯌꯥꯗꯦꯗꯅ ꯑꯗꯨꯏ ꯑꯗꯨꯝ ꯌꯦꯡꯗꯦꯅ ꯃꯤꯅ ꯋꯥꯔꯤ ꯇꯥꯔ ꯏꯁꯇꯦꯇꯁ ꯊꯝꯃꯀꯥꯟꯗ ꯈꯪꯕ ꯑꯗꯣ
ꯃꯤꯅ ꯃꯤꯅ ꯃꯤꯅ ꯍꯥꯞ ꯄ ꯀꯥꯟꯗꯅꯤ
ꯑꯥ ꯍꯣꯏ ꯎꯗꯣꯏꯅꯦ ꯑꯥꯗ ꯌꯦꯡꯉꯝꯅꯤ ꯅꯣꯏꯗꯤ
ꯌꯦꯡꯉꯦ ꯈꯔ ꯈꯔ ꯍꯟꯗꯛꯇꯤ ꯌꯥꯝ ꯀꯟꯅ ꯌꯦꯡꯗ꯭ꯔꯦꯗ
ꯎꯝ ꯑꯗꯨꯒ ꯀꯩꯅꯣ ꯇꯧꯋꯦꯕ ꯕꯣꯜꯗꯣ ꯄꯨꯡ ꯊꯦꯡ ꯊꯦꯡꯅ ꯇꯧꯋꯤꯗꯅ ꯑꯗꯨꯝ ꯊꯦꯡꯗ꯭ꯔꯥ ꯑꯥ ꯑꯗꯨꯅ ꯊꯥꯕꯛ ꯆꯠꯂꯀꯥꯟꯗꯗꯤ ꯋꯥꯏꯑꯦꯕ ꯑꯗꯨꯗꯨꯅ ꯌꯦꯡꯗꯦ
ꯃꯥꯅꯦ ꯑꯗꯨ ꯁꯨꯝ ꯉꯥꯏꯔꯒ ꯌꯦꯡ ꯂꯩꯔ
ꯍꯥꯥ
ꯉꯥꯏꯔ ꯁꯨꯝ ꯌꯦꯡ ꯂꯩꯔꯗꯤ ꯑꯗꯨꯕꯨ
ꯍꯣꯏ ꯊꯥꯕꯛ ꯆꯠꯇꯕ ꯑꯣꯏꯔꯗꯤ ꯑꯗꯨꯝ ꯉꯥꯏꯔꯁꯨ ꯌꯥꯕꯀꯣ
ꯃꯥꯅꯦ
ꯍꯥꯏꯗꯤ ꯊꯥꯕꯛ ꯆꯠꯊꯣꯛ ꯑꯣꯏꯗꯕꯅꯦ ꯇꯥꯥꯔꯗꯤ
ꯑꯗꯨ ꯌꯦꯡꯉꯨꯔ ꯍꯧꯒꯠꯂꯛꯄꯗꯗꯤ ꯄꯨꯡꯗꯤ ꯐꯥꯖꯔꯦ
ꯎꯝ
ꯑꯗꯨꯗꯩꯗꯤ ꯗꯨꯝ ꯌꯦꯡꯗ꯭ꯔꯦ
ꯎꯝ
ꯅꯣꯏ ꯑꯗꯨꯋꯥꯏꯗꯗꯤ ꯀꯥꯞꯄꯤ ꯈꯣꯠꯄꯤꯒ ꯇꯧꯗ꯭ꯔꯣ ꯑꯗꯨꯝ ꯂꯩꯀꯥꯏꯗꯒ ꯑꯗꯨꯝ
ꯑꯗꯨ ꯑꯗꯨ ꯀꯩꯅꯣ ꯇꯧ ꯌꯥꯗꯕꯅꯦ
ꯑꯣꯀꯦ
ꯍꯥꯏꯕ ꯌꯥꯗꯕꯅꯦ ꯍꯣꯔꯦꯟ ꯁꯥꯔꯁꯦ
ꯀꯩꯅꯣ ꯇꯧꯗ꯭ꯔꯣ ꯍꯟꯗꯛꯇꯤ ꯌꯥꯎꯁꯪꯒ ꯀꯣꯏꯕꯒ ꯆꯠꯇ꯭ꯔꯣ
ꯍꯟꯗꯛ ꯌꯥꯎ
ꯍꯟꯗꯛ ꯌꯥꯎꯁꯪ ꯈꯔ ꯆꯠꯍꯧꯔꯦ ꯑꯝ ꯂꯣꯏꯕꯩ ꯇꯨꯡꯗ ꯃꯃꯥꯡꯗꯁꯨ ꯇꯧꯅꯤ ꯑꯥ
ꯅꯣꯏꯗꯤ ꯆꯠꯇ꯭ꯔꯣ
ꯑꯩꯈꯣꯏ ꯆꯠꯇꯦ
ꯀꯌꯤꯝ ꯌꯥꯎꯁꯟ
ꯑꯩꯈꯣꯏꯗꯣ ꯕꯣꯔꯗꯤꯡ ꯎꯝ ꯕꯣꯔꯗꯤꯡ ꯂꯩꯕꯅꯤꯅꯅꯦ ꯆꯠꯄꯗꯣ ꯌꯥꯗꯕꯒꯤ ꯆꯠꯈꯤꯗꯕ ꯊꯥꯕꯜꯒ ꯆꯣꯡꯉꯝꯅꯤꯅꯦ ꯑꯗꯨꯗꯤ ꯅꯣꯏ
ꯊꯥꯕꯜ ꯆꯣꯡꯕꯒꯗꯤ ꯆꯠꯂꯦꯗ ꯑꯩꯗꯣ ꯑꯩ ꯑꯕꯨꯛꯇꯤ ꯆꯣꯡꯗꯦꯌꯦ
ꯍꯩꯇ꯭ꯔꯣ
ꯆꯣꯡꯕ ꯍꯥꯏꯇꯦ ꯆꯣꯡꯁꯨ ꯆꯣꯡꯅꯤꯡꯗꯕ ꯆꯣꯡꯁꯨ ꯆꯣꯡꯗ꯭ꯔꯤ ꯑꯃꯕꯧ ꯆꯣꯡꯡꯂꯛꯇ꯭ꯔꯤ ꯑꯩ
ꯑꯩꯁ ꯆꯣꯡꯉꯨꯍꯦ ꯃꯤ ꯅꯨꯡꯉꯥꯏ ꯍꯥꯏꯕꯅꯤ
ꯈꯪꯗꯦ ꯑꯩ ꯑꯝꯐꯥꯎ ꯌꯥꯎꯗ꯭ꯔꯤ
ꯌꯥꯎꯁꯜꯂꯣ ꯍꯟꯗꯛꯇꯤ ꯀꯨꯏꯔꯛ ꯑꯝꯃꯔꯣꯏ ꯑꯃꯨꯛ
ꯋꯥꯠꯂꯝꯒꯦꯅꯤꯍꯦ ꯃꯊꯪ ꯆꯍꯤꯅꯤ ꯀꯩꯅꯣ
ꯃꯊꯪ ꯆꯍꯤ ꯍꯧꯗꯣꯔꯕꯅꯤ ꯊꯥ ꯀꯨꯏ ꯈꯪꯍꯧꯔꯔꯣꯏ ꯈꯪꯍꯧꯗꯕꯅꯦ ꯑꯁꯦꯡꯕꯩ ꯊꯥꯗꯤ ꯍꯧꯖꯤꯛ ꯌꯦꯡꯉꯣ ꯆꯍꯤ ꯂꯣꯏꯗꯣꯔꯦꯗꯅ ꯑꯗꯨꯝ
ꯎꯝ
ꯑꯗꯨꯗꯤ ꯑꯗꯨꯏ ꯃꯃꯥꯡꯗ ꯃꯊꯪ ꯀꯩꯅꯣ ꯃꯌꯥꯝ ꯂꯩꯁꯤꯗꯤ ꯃꯈꯜ ꯃꯈꯜ ꯃꯌꯥꯝꯗꯣ
ꯎꯝ ꯂꯩ
ꯑꯗꯨꯗ ꯇꯧꯊꯕ ꯌꯥꯏ ꯀꯩꯅꯣ
ꯌꯥꯏ ꯅꯣꯏ ꯑꯥꯗ ꯀꯥꯡ ꯆꯤꯡꯗ꯭ꯔꯣ
ꯆꯤꯡꯉꯦ ꯑꯩꯈꯣꯏ ꯁꯤꯗ ꯀꯥꯡ ꯑꯍꯨꯝ ꯃꯔꯤꯒ ꯑꯍꯨꯝ ꯃꯔꯤ ꯑꯍꯨꯝꯂ ꯃꯔꯤꯔ ꯀꯩꯅꯣ
ꯑꯗꯨꯃꯥꯏꯅ ꯆꯤꯡꯉꯗꯤ ꯈꯦꯆ꯭ꯔꯤ ꯀꯩꯀꯩꯒꯨꯝꯕꯗꯤ ꯑꯗꯨꯝ ꯆꯥ ꯑꯥ
ꯐꯪꯉꯦ ꯐꯪꯉꯦ ꯈꯣꯏꯅ ꯃꯤ ꯀꯩꯅꯣ ꯇꯧꯕꯗ ꯀꯠꯄ ꯈꯣꯠꯄ ꯇꯧꯕꯗꯣ ꯀꯠꯅꯩꯗꯅ ꯑꯗꯨꯝ ꯑꯗꯨ ꯃꯥꯏ ꯀꯠꯄꯒꯤ ꯃꯣꯏ ꯈꯦꯠꯆꯤ ꯀꯩꯀꯥ ꯄꯤꯔꯛꯄꯗꯨ ꯄꯤꯔꯤꯔꯛꯑꯦꯕ
ꯑꯣꯍꯣ ꯀꯥꯡ ꯆꯤꯡꯕꯁꯦ ꯇꯤ ꯚꯤꯒꯨꯝꯕꯗ ꯎꯕꯗꯩꯅ ꯍꯦꯟꯅ ꯎꯗ꯭ꯔꯤ ꯑꯁꯦꯡꯕꯗ ꯎꯕꯗꯣ ꯎꯗ꯭ꯔꯤ ꯎꯗ꯭ꯔꯤ
ꯀꯩꯅꯣ ꯍꯥꯏꯖꯤꯕꯣ
ꯑꯩꯈꯣꯏ ꯁꯣꯝꯗꯗꯤ ꯇꯧꯗꯦꯕ ꯑꯗꯨꯒꯤ ꯎꯒꯦ ꯍꯥꯏꯔꯗꯤ ꯆꯠꯄ ꯑꯃ ꯗꯔꯀꯥꯔ ꯑꯣꯏꯌꯦꯗꯅ ꯑꯗꯨ ꯆꯠꯇꯕꯅꯤꯅ ꯎꯗ꯭ꯔꯦ ꯑꯗꯣ ꯈꯦꯆ꯭ꯔꯤ ꯀꯩ ꯀꯩꯒꯨꯝꯕ ꯑꯗꯨ ꯑꯗꯨꯝ ꯌꯨꯝꯗ ꯇꯧꯔ ꯆꯥꯖꯕ
ꯍꯣꯏ ꯌꯨꯝꯗ ꯇꯧꯕꯗꯨꯒ ꯃꯣꯏ ꯑꯥꯗꯩ ꯄꯤꯔꯛꯄꯗꯨꯒ ꯈꯤꯇꯪꯗꯤ ꯈꯦꯠꯅꯩꯗ
ꯎꯝ
ꯑꯗꯨꯅꯦ ꯑꯩꯈꯣꯏꯅ ꯇꯧꯕꯅ ꯃꯣꯏꯕꯨ ꯇꯧꯕ ꯀꯩ ꯈꯦꯠꯅꯩꯅꯣꯗꯤ ꯈꯪꯗꯦ ꯑꯗꯨꯝ ꯃꯍꯥꯎꯗꯤ ꯑꯗꯨꯝ ꯈꯔ ꯈꯔ ꯈꯦꯠꯅꯩ ꯍꯥꯏ
ꯎꯝ ꯈꯦꯠꯅꯒꯅꯤꯌꯦ
ꯃꯣꯏꯒꯤꯗꯨꯅ ꯑꯗꯨꯝ ꯍꯥꯎꯕ ꯈꯤꯇꯪ ꯈꯤꯇꯪ ꯍꯦꯜꯂꯤꯗꯅ
ꯑꯥꯎ
ꯍꯥꯎꯕꯒꯤ ꯉꯥꯛꯇ ꯅꯠꯇꯅ ꯃꯣꯏꯒꯤꯗꯨꯅ ꯃꯣꯏꯅ ꯇꯧꯕꯅꯤ ꯍꯥꯏꯕꯒꯤ ꯑꯃ ꯀꯣꯛꯇ ꯑꯃ ꯂꯩꯒꯤꯕꯗꯣ
ꯃꯥꯟꯅꯦ
ꯑꯗꯨꯏꯗꯨꯅꯅꯦ
ꯅꯪꯗꯤ ꯀꯩ ꯍꯣꯕꯤꯅ ꯏꯄꯥꯥꯝ ꯄꯥꯝꯃꯦ ꯅꯪ ꯍꯣꯕꯤꯖꯦ
ꯑꯩꯩ‌ ꯍꯣꯕꯤꯕꯨ ꯒꯦꯝ ꯁꯥꯟꯅꯕ
ꯏ
ꯑꯗꯨꯃꯉꯥꯏ ꯑꯇꯣꯞꯄ ꯂꯩꯇꯦ ꯍꯦꯛꯄ ꯍꯣꯕꯤ ꯒꯦꯝ ꯁꯥꯟꯅꯕ ꯃꯉꯥꯏꯔꯦ
ꯑꯗꯨ ꯃꯇꯝ ꯃꯥꯡꯗ꯭ꯔꯣ ꯁꯥꯟꯅꯕꯗꯣ
ꯍꯣꯕꯤꯗꯤ ꯍꯣꯕꯤꯅꯤ ꯀꯩꯅꯣ ꯉꯥꯛꯇꯪ ꯁꯥꯟꯅꯕ ꯈꯣꯠꯄ ꯍꯧꯖꯤꯛ ꯍꯣꯕꯤꯅꯤ ꯍꯥꯏꯕꯩ ꯋꯥꯅꯤ ꯍꯧꯖꯤꯛ ꯉꯥꯛꯇꯪ ꯈꯇꯪꯒꯤ ꯋꯥꯔꯤꯅꯤ ꯀꯩꯅꯣ ꯍꯣꯕꯤꯅꯦꯅ ꯍꯦꯛꯇ ꯑꯔꯣꯏꯕꯤ ꯍꯣꯕꯤꯗ ꯑꯗꯨꯝ ꯇꯧ ꯂꯩꯔꯗꯤ ꯀꯃꯥꯏ ꯌꯥꯗꯣꯏꯅꯣ
ꯍꯣꯏ ꯑꯗꯣ ꯑꯩꯅ ꯑꯗꯨ ꯍꯪꯉꯤꯗꯣ ꯊꯥꯏꯅꯅꯦ ꯁꯥꯟꯅꯩꯌꯦꯕꯀꯣ ꯑꯗ ꯁꯥꯟꯅꯕꯗꯣ ꯍꯩꯇꯅ ꯁꯥꯟꯅꯔꯕꯒꯤ ꯑꯃ ꯁꯥꯥꯟꯅꯤꯡ ꯉꯟꯕꯒꯤ ꯊꯕꯛꯀ ꯇꯧꯅꯤ ꯈꯪꯗꯕꯤ ꯇꯧꯕꯗꯣ꯫ ꯑꯗꯨꯝ ꯁꯥꯟꯅꯕꯗꯣ ꯑꯗꯨꯗꯨꯒꯤꯅꯦ꯫
ꯑꯗꯨꯗꯤ ꯑꯗꯨꯗꯤ ꯌꯥꯗ꯭ꯔꯦ ꯀꯩꯅꯣ ꯑꯗꯨꯃꯥꯏꯅ ꯇꯧꯔꯗꯤ꯫
ꯎꯝ꯫
ꯑꯗꯨꯃꯥꯏꯅ ꯍꯦꯛꯇ ꯌꯥꯝ ꯂꯨꯞꯁꯟꯕꯗꯤ ꯌꯥꯗꯦꯗ꯫
ꯍꯣꯏ꯫
ꯍꯣꯕꯤꯕꯨꯗꯤ ꯍꯣꯕꯤ ꯑꯣꯏꯅ ꯊꯝꯒꯗꯕꯅꯤ ꯉꯥꯛꯇꯪꯒꯤ ꯐ꯭ꯔꯤ ꯑꯣꯏꯕ ꯀꯥꯟꯗ ꯁꯪꯕ ꯀꯥꯟꯗ ꯇꯧꯒꯗꯕꯅꯤꯗ
ꯎꯝ꯫
ꯑꯗꯨꯃꯉꯥꯏ
ꯏꯟ ꯏꯟꯁꯥꯡꯒꯨꯝꯕꯗꯤ ꯀꯩꯅ ꯄꯥꯝꯅ ꯆꯥꯒꯦ꯫
ꯏꯟꯖꯥꯡꯖꯦ ꯑꯗꯨꯝ ꯑꯥ ꯑꯗꯨꯝ ꯑꯆꯝꯕꯅ ꯄꯥꯝꯃꯦ ꯍꯥꯏꯇꯥꯔꯦ ꯑꯆꯝꯕꯒꯨꯝꯕꯖꯦ ꯆꯥꯕ ꯈꯔ ꯅꯨꯡꯉꯥꯏ
ꯍꯣꯏ ꯑꯗꯨꯕꯨꯗꯤ ꯍꫭꯏ ꯑꯁ ꯃꯤꯗꯤ ꯊꯥꯎꯕꯨ ꯌꯥꯎꯈ꯭ꯔꯗꯤ ꯀꯩꯅꯣ ꯃꯌꯥꯝ ꯃꯌꯥꯝ ꯆꯥꯏꯅꯦ ꯍꯥꯏꯕ
ꯑꯩꯗꯤ ꯀꯌꯥ ꯍꯩꯅꯗꯦ ꯑꯗꯨꯏꯗꯨ
ꯎꯝ ꯆꯞ ꯃꯥꯟꯅꯔꯦ ꯑꯗꯨꯗꯤ ꯊꯥꯎ ꯄꯥꯝꯗꯦ꯫
ꯊꯥꯎ ꯌꯦꯟꯖꯥꯡ ꯃꯤ ꯊꯥꯎꯅꯔꫭ ꯎꯝ ꯌꯦꯟ ꯑꯣꯏꯔꯝꯕ ꯑꯣꯏꯔꯁꯨ ꯊꯥꯎꯅ ꯃꯍꯤꯒꯤꯗ ꯃꯤ ꯍꯥꯎꯋꯦꯒ ꯍꯥꯏꯗꯅ ꯑꯩ ꯑꯗꯨ ꯆꯥꯕ ꯃꯇꯝ ꯆꯥꯗꯦꯕ ꯊꯥꯎꯗꯣ ꯎꯕꯗ ꯑꯃ ꯈꯪꯗꯦ ꯑꯩꯉꯣꯟꯗ ꯍꯣꯏ ꯑꯗꯨꯃꯥꯏꯅ ꯇꯧꯋꯦꯕ꯫
ꯎꯝ꯫
ꯅꯣꯏꯗꯤ ꯊꯥꯎ ꯋꯥꯇꯤ ꯆꯥꯝꯗꯧ ꯃꯥꯜꯂꯤꯗ꯫
ꯎꯝ ꯆꯥꯔꯝꯃꯦ ꯊꯥꯎꯁꯦ ꯌꯥꯝꯅ ꯊꯥꯎ ꯌꯥꯎꯗ꯭ꯔꯗꯤ ꯆꯥ ꯌꯥꯗꯕꯤꯗꯣ꯫ ꯑꯗꯨꯃꯥꯏꯅꯒ ꯇꯧꯋꯦꯕ ꯑꯗꯣ ꯁꯨꯝ ꯅꯨꯡꯉꯥꯏꯇꯦꯅ ꯅꯣꯏꯈꯠꯂꯦ ꯍꯥꯏꯕ ꯊꯥꯎ ꯆꯥꯕꯁꯦ꯫ ꯑꯗꯨꯗꯨꯒꯤ ꯑꯆꯝꯕ ꯑꯃꯨꯛ ꯆꯥꯕ ꯍꯧꯔꯛꯑꯦ꯫ ꯑꯗꯨ ꯊꯥꯎ ꯌꯥꯎꯔꯤꯉꯩꯗꯤ ꯍꯥꯎꯋꯦ꯫
ꯍꯥꯕꯅꯦꯗꯤ
ꯑꯗꯣ ꯍꯧꯖꯤꯛꯇꯤꯅꯦ ꯀꯩꯅꯣ ꯃꯩ ꯃꯇꯝ ꯑꯣꯏꯕꯩꯔꯥ ꯈꯪꯗꯦꯕ ꯁꯧꯒ꯭ꯔꯤ ꯁꯧꯒ꯭ꯔꯤ ꯇꯧ ꯂꯩꯔꯦꯕ꯫ ꯆꯟ ꯇꯣꯏꯅ ꯆꯃꯥꯟꯂꯁꯨ ꯍꯥꯎꯇꯦ꯫
ꯈꯪꯗꯦꯗ ꯑꯗꯨꯝ ꯍꯥꯎꯕꯅꯤꯗ
ꯎꯝ꯫ ꯅꯣꯏꯗꯤ ꯀꯩꯅꯣ ꯇꯧꯕ꯭ꯔꫭ ꯑꯦꯟꯁꯥꯡꯒ ꯊꯥꯕꯗꫭ ꯌꯥꯝ ꯊꯥꯕ꯭ꯔꯣ꯫
ꯊꯥꯕ ꯈꯔ ꯈꯔ ꯊꯥꯏ ꯍꯤꯡꯒꯣꯜꯗ꯫
ꯎꯝ꯫ ꯊꯥꯗꯕꯗꯗꯤ ꯂꯩꯔꯒ ꯆꯥꯏꯗꯅ
ꯍꯣꯏ ꯑꯩꯈꯣꯏ ꯈꯔ ꯈꯔ ꯑꯩꯈꯣꯏ ꯃꯥ ꯍꯣꯏꯅ ꯈꯔ ꯈꯔ ꯊꯥꯏ ꯑꯗꯨꯃꯉꯥꯏ
ꯎꯝ꯫ ꯀꯣꯏꯕꯒ ꯆꯠꯅꯤꯡꯕꯒ ꯂꯝꯒꯗꯤ ꯂꯩꯇ꯭ꯔꯥ
ꯀꯣꯏꯕ ꯆꯠꯅꯤꯡꯕꯁꯦ ꯑꯩ ꯍꯧꯖꯤꯛ ꯀꯩꯅꯣꯗ ꯆꯠꯅꯤꯡꯉꯦ ꯑ ꯁ꯭ꯋꯤꯖꯔꯂꯦꯟꯗ ꯆꯠꯅꯤꯡꯉꯦ
ꯑꯁ ꯅꯨꯡꯉꯥꯏꯔꯅꯤꯀꯣ ꯑꯗꯣ ꯋꯥꯈꯜꯗꯣ
ꯑꯗꯨꯅꯦ ꯑꯩ ꯍꯨꯖꯤꯛ ꯆꯠꯅꯤꯡꯉꯤꯁꯦ
ꯎꯝ
ꯅꯣꯏꯒꯤꯗꯤ ꯀꯩꯅꯣ ꯀꯩꯀ ꯊꯥꯕ꯭ꯔꯥ ꯍꯤꯟꯖꯥꯡ ꯅꯥꯄꯤ ꯐꯖꯅ ꯊꯥꯕ꯭ꯔꯥꯗꯨꯝ
ꯎꯝ ꯊꯥꯏꯌꯦ ꯑꯩꯈꯣꯏꯒꯤꯗꯤ ꯑꯩꯈꯣꯏꯗꯤ ꯂꯩꯔꯒ ꯆꯥꯗ꯭ꯔꯦꯗ ꯑꯗꯨꯝ ꯌꯨꯝꯗꯒꯤ ꯑꯐꯪꯕ ꯑꯗꯩ ꯑꯩꯈꯣꯏꯗꯤ ꯀꯩꯅꯣꯗꯩꯒ ꯑꯗꯨꯝ ꯍꯦꯛꯑꯦꯕ ꯆꯤꯡꯗꯩꯒ ꯑꯗꯨꯝꯒ ꯍꯦꯛꯑꯦꯕ
ꯎꯝ ꯐꯩꯗ ꯑꯗꯨꯅ ꯍꯥꯎꯕꯁꯨ ꯗꯨꯅ ꯍꯦꯜꯂꯤꯗꯅ
ꯍꯣꯏ ꯐ꯭ꯔꯦꯁ ꯑꯣꯏꯅ ꯆꯥ ꯐꯪꯉꯤꯗꯅ
ꯎꯝ
ꯂꯩꯕꯗꯨꯗꯤ ꯅꯨꯃꯤꯠ ꯅꯤꯅꯤ ꯍꯨꯝꯅꯤ ꯇꯧꯔꯒ ꯑꯗꯨꯝ ꯌꯣꯟꯕꯁꯨ ꯌꯥꯎꯋꯤꯗꯅ
ꯃꯥꯅꯦ-ꯃꯥꯅꯦ
ꯑꯗꯨꯗ ꯍꯧꯖꯤꯛꯁꯦ ꯀꯩꯀꯩ ꯇꯧꯔꯤꯅꯣ
ꯑꯩ ꯍꯧꯖꯤꯛ ꯊꯕꯛ ꯀꯩꯅꯣꯝꯃ ꯇꯧꯔꯤ ꯍꯥꯏꯕ ꯌꯥꯕ ꯌꯥꯗꯕ꯭ꯔꯗꯤ ꯈꯪꯗꯦ
ꯌꯥꯗꯦ ꯑꯗꯨ ꯃꯇꯝ ꯀꯩꯅꯣꯒ ꯂꯩꯕ꯭ꯔꯥ ꯍꯥꯏꯗꯤ ꯁꯪ ꯃꯇꯝꯗꯣ ꯄꯣꯊꯥꯕ ꯐꯪꯗ꯭ꯔꯕ ꯑꯗꯨꯝ
ꯐꯪꯉꯦ- ꯐꯪꯉꯦ ꯑꯗꯨꯝ ꯈꯔ ꯑꯗꯨꯝ ꯐꯪꯉꯦ ꯍꯥꯏꯇꯥꯔꯦ